ꯇꯥꯕ꯭ꯔꯣ
ꯇꯌꯦꯦ ꯇꯥꯗꯕ꯭ꯔꯣ ꯀꯁꯇꯦ ꯐꯝ ꯂꯩꯥꯏ ꯅꯪꯗꯤꯦ
ꯑꯩꯁꯨ ꯐꯝꯔꯒ ꯂꯩꯌꯦ
ꯆꯥꯛꯇ ꯆꯥꯔꯨꯔꯕꯣ ꯅꯪꯗꯤ ꯆꯥꯗ꯭ꯔꯤ ꯄꯣꯑꯣ
ꯆꯥꯗ꯭ꯔꯤ ꯇꯃ꯭ꯔꯒ ꯂꯩꯑꯦ ꯦꯝꯁꯅꯔꯒ
ꯊꯦꯡꯉꯤꯅꯦ ꯅꯣꯏ ꯆꯥꯛ ꯆꯥꯛ ꯆꯥꯗ꯭ꯔꯤꯗꯣ
ꯎꯝ ꯊꯔꯣꯏ ꯊꯔꯣꯏꯅꯦ
ꯑꯣꯊꯔꯣꯏ ꯅꯣꯏꯗꯤ ꯁꯥꯥꯛ ꯉꯁꯤ ꯆꯥꯗꯕ꯭ꯔꯣ ꯉ ꯐꯥꯗꯔꯁ ꯗꯦꯒꯤ ꯑꯍꯥꯎꯕ ꯌꯦꯟꯁꯥꯡ
ꯐꯥꯗꯔ ꯂꯩꯇ꯭ꯔꯦ ꯑꯃꯦꯟ ꯂꯩꯇꯦ ꯏꯝꯐꯥꯜꯗ ꯂꯩꯌꯦ ꯑꯗꯨꯒꯤ ꯏꯆꯥꯗꯤ
ꯃꯟꯗꯦꯗꯜꯥꯥꯛꯅꯤ ꯍꯥꯏ ꯃꯟꯗꯦꯗꯜ ꯁꯥꯒꯅꯤ
ꯑꯩꯅ ꯏꯌꯥꯝꯕ ꯃꯥꯜꯂꯁꯤꯗꯤ
ꯈꯪꯦ ꯑꯗꯨ ꯑꯗꯨꯗꯤ ꯅꯈꯣꯏꯗꯤ ꯀ꯭ꯔꯤꯟ ꯁꯥꯡꯉꯨ
ꯍꯣꯏꯗꯤꯀꯣ ꯎ ꯕ꯭ꯔꯣꯏꯂꯔ ꯑꯃꯅꯦ ꯑ ꯑꯁꯦꯟꯗꯅ ꯌꯥꯝꯃꯤ
ꯋꯥ ꯑꯩ ꯄꯁ ꯆꯥꯟꯅꯤꯡꯉꯥꯏ ꯀꯥꯎꯕ
ꯍ ꯌꯥꯏꯅ ꯑꯥ ꯍꯌꯦꯡꯅ ꯁꯥ ꯆꯥꯒꯅꯤ ꯑꯗꯨꯒ ꯀꯔꯤ ꯒꯦꯝꯁ ꯅꯪꯗꯤ ꯀꯔꯤ ꯒꯦꯝꯁ ꯅꯩꯔꯤꯔꯣ
ꯑꯦꯃꯦ ꯑꯦ ꯑꯣꯁꯅꯥꯏ
ꯁꯅꯥꯕꯅꯣ
ꯎ ꯑꯩꯒꯤ ꯃꯈꯣꯟ ꯇꯥꯕ꯭ꯔꯣ
ꯇꯥꯏꯌꯦ ꯑꯩꯒꯤ ꯃꯈꯣꯟ ꯇꯥꯗꯕ꯭ꯔꯣ
ꯇꯌꯦ ꯎ
ꯇꯥꯗꯤ ꯑꯩ ꯅꯪ ꯇꯥꯗꯕꯣ ꯈꯟꯕ
ꯇꯤꯚꯤ ꯌꯦꯡ꯭ꯔꯒ ꯋꯥ ꯉꯥꯡꯔꯒ ꯂꯩꯔꯦ ꯇꯥꯕ꯭ꯔꯣꯗꯣ ꯇꯥꯕꯣ
ꯑ ꯇꯥꯏ
ꯑꯩꯒꯤ ꯃꯈꯣꯟ ꯅꯠꯇꯦ ꯇꯤꯚꯤ ꯌꯦꯡꯕ ꯑꯩꯒꯤ ꯃꯈꯣꯟꯗꯣ ꯇꯥꯕ꯭ꯔꯣ
ꯑꯧ ꯑꯥꯎ
ꯑꯗꯨꯗꯤ ꯊꯝꯈ꯭ꯔꯣ
ꯎ ꯎꯝ ꯑꯗꯨꯝ ꯇꯧꯕ ꯌꯥꯏꯅ ꯀꯔꯤꯔꯣ ꯍꯧꯖꯤꯛꯇꯤ ꯇꯥꯗ꯭ꯔꯦ ꯉꯁꯤ ꯑꯗꯨꯝ ꯂꯩꯗ ꯅꯣꯡ ꯆꯨꯕꯒꯤ ꯊꯕꯛ ꯇꯧꯕ ꯌꯥꯗꯦ ꯑꯗꯨꯝ ꯇꯨꯃꯦ ꯍꯣ ꯑꯗꯨꯝ ꯅꯨꯃꯤꯠ ꯆꯕ ꯇꯨꯝꯃꯦ
ꯑꯣꯞꯆꯥꯆꯥ ꯉꯈꯣ ꯀꯣ ꯑꯩ ꯃꯄꯥꯡꯗ ꯆꯠꯀꯦ ꯇꯕ ꯍꯁꯤꯛ ꯍꯁꯤꯛꯗꯤꯦ
ꯇꯥꯏꯌꯦ
ꯑꯞ ꯏꯁꯇꯦꯔ ꯆꯠꯄꯅꯦ
ꯑꯣ ꯆꯞꯅꯣꯏ ꯆꯥꯛ ꯆꯥꯗ꯭ꯔꯤ ꯍꯥꯏꯕ ꯍꯥꯥ
ꯑꯦꯛꯖꯝ ꯑꯦꯛꯖꯥꯝ ꯂꯀ ꯃꯟꯗꯦ
ꯂꯌꯦ ꯑꯦꯛꯖꯥꯝ ꯃꯗꯦꯗ
ꯍꯥꯥ
ꯑꯗꯨ ꯂ ꯑꯦꯛꯖꯥꯝ ꯅꯪ ꯅꯪꯁꯨ ꯆꯠꯀꯗ꯭ꯔꯣ ꯑꯦꯛꯖꯥꯝꯗꯣ
ꯆꯠꯀꯅꯤ ꯆꯠꯅꯤꯡ ꯆꯠꯅꯤꯡꯗꯦ
ꯀꯔꯤ ꯇꯧꯕꯒꯦ ꯑꯦꯛꯖꯥꯝ ꯑꯦꯛꯖꯥꯝꯗ ꯆꯠꯅꯤꯡꯗ꯭ꯔꯗꯤ ꯀꯃꯥꯏꯅ ꯇꯧꯗꯣꯏꯅꯣ
ꯍꯥꯥ
ꯑꯦꯛꯖꯥꯝ ꯆꯠꯅꯤꯡꯗ꯭ꯔꯗꯤ ꯂꯣꯏꯔꯤꯈꯦꯝ ꯐꯦꯜ ꯇꯧꯖꯅꯤ ꯑꯦꯛꯖꯥꯝ ꯆꯠꯇ꯭ꯔꯗꯤ
ꯎꯝ ꯑꯩꯒꯤꯅꯥ ꯇꯅꯗꯨ
ꯅꯪꯁ ꯀꯗꯥꯏ ꯆꯠꯄ꯭ꯔꯣ ꯑꯗꯨꯝ ꯂꯩꯕ꯭ꯔꯣ ꯌꯨꯝꯗ
ꯑꯣꯛꯆꯥꯛ ꯄꯤꯅꯤꯉꯥꯏ ꯆꯠ ꯉꯔꯥꯡꯗꯣ
ꯑꯣ ꯅꯥꯊꯟꯇ ꯆꯠꯂꯛꯏꯔꯣ ꯀꯅꯥꯅ ꯆꯠꯂꯔꯣ ꯅꯊꯟꯗ ꯆꯠꯂꯤꯔꯣ ꯀꯅꯥ ꯀꯅꯥ ꯆꯠꯂꯤꯔꯣ
ꯑꯩ ꯈꯥꯛꯛꯇꯅꯦ
ꯑꯣ ꯃꯤꯒ ꯆꯠꯄ ꯌꯥꯗ꯭ꯔꯣ ꯀꯧꯕ ꯌꯥꯗ꯭ꯔꯣ
ꯀꯅꯥ ꯆꯦ ꯂꯥꯏꯇꯦ
ꯑꯣ ꯅꯪ ꯅꯃꯥꯟꯅꯕ ꯈꯣꯏꯗꯤ
ꯃꯈꯣꯏꯗꯤ ꯊꯕꯛ ꯂꯩꯌꯦꯦ
ꯅ ꯑꯔꯝꯕ ꯑꯩꯈꯣꯏ ꯀꯔꯤ ꯀꯔꯤ ꯊꯕꯛ ꯇꯧꯕ ꯑꯗꯨꯝ ꯀꯣꯂꯦꯖ ꯀꯥꯔꯤꯔꯣ ꯀꯔꯤ ꯀꯥ ꯇꯧꯕꯤꯔꯣ
ꯈꯥꯡꯗꯦ ꯍꯥ
ꯅꯃꯥꯟꯅꯕꯁꯤꯡꯗꯣ ꯀꯣꯂꯦꯖꯀ ꯍꯥꯏ ꯑꯣꯏꯔꯣ ꯇꯣꯞ ꯀꯩꯗ ꯑꯣꯏꯔꯣ ꯅꯅꯝꯕ ꯅꯚꯥꯟꯕꯁꯤꯡ
ꯈꯪꯗꯦ ꯑꯗꯣ ꯃꯈꯣꯏꯗꯤ ꯁꯦꯅꯥꯄꯇꯤ ꯏꯝꯐꯥꯜ ꯃꯔꯥꯝꯗ ꯂꯩꯌꯦ ꯑꯦꯗꯤꯝ ꯐꯥꯗꯔꯦꯒꯅꯤ
ꯑꯣ ꯅꯣꯏ ꯈꯨꯟꯗ ꯂꯩꯕ ꯅꯨꯡꯉꯥꯏꯕ꯭ꯔꯣ
ꯍꯥꯥ
ꯅꯣꯏ ꯈꯨꯟꯗ ꯂꯩꯕ ꯅꯨꯡꯉꯥꯏꯕ꯭ꯔꯣ
ꯅꯨꯡꯉꯥꯏ ꯎꯝ ꯋꯥ ꯌꯥ ꯀꯔꯤꯁꯨ ꯇꯅꯤꯡꯉꯥꯏ ꯂꯩꯥꯏꯇꯦ
ꯑꯣ ꯅꯣꯡ ꯆꯨꯗ꯭ꯔꯣ ꯃꯁꯤꯁꯤ
ꯈꯪꯗꯦ
ꯅꯣꯡ ꯆꯨꯗꯕ꯭ꯔꯣ ꯅꯣꯡ
ꯆꯨꯝ ꯅꯣꯡꯆꯨꯋꯦ ꯌꯥꯝ ꯅꯗꯤ ꯁꯨꯗꯗ ꯈꯤꯇꯪ
ꯑꯃꯨꯛꯀ ꯆꯨꯕ ꯑꯃꯨꯛꯀ ꯐꯕ ꯑꯃꯨꯛꯀ ꯆꯨꯕ ꯑꯃꯨꯛꯀ ꯐꯕ ꯇꯧꯕ꯭ꯔꯣ ꯑꯗꯨꯃꯥꯏꯅ
ꯎꯝ
ꯑꯗꯨꯒꯨꯝꯕ ꯅꯨꯃꯤꯠꯇꯣ ꯂꯩꯕ ꯅꯨꯡꯉꯥꯏꯇꯕꯅꯦ ꯑꯁꯔ
ꯍꯧꯖꯤꯛ ꯊꯣꯡꯕ꯭ꯔꯣ ꯆꯥꯕ꯭ꯔꯣ
ꯀꯔꯤꯕꯨꯝ
ꯆꯥꯛ
ꯎ ꯆꯥꯔꯦ ꯍꯧꯖꯤꯛꯀꯤꯗꯤ ꯎꯝ ꯆꯠꯂꯣꯏꯔꯦ
ꯍ ꯍ
ꯉꯁꯤꯗꯤ ꯑꯍꯥꯎꯕ ꯆꯥꯏ
ꯅꯦꯠꯋꯔꯛ ꯐꯕ꯭ꯔꯣ ꯍꯁꯤ ꯈꯥꯟ
ꯍ ꯑꯥꯎ ꯅꯕꯛꯇꯤ ꯐꯖꯅ ꯐꯔꯤꯌꯦ ꯅꯪꯉꯣꯟꯗ ꯐꯕ ꯐꯠꯇꯕ ꯅ ꯐꯟꯁꯦ
ꯑ ꯐꯠ ꯐꯔꯦ ꯅꯋꯥꯡꯗꯤ ꯌꯥꯝꯅ ꯔꯦ
ꯑꯣ ꯅꯕꯣ ꯐꯔꯖ ꯀꯣ ꯄꯒꯣ ꯑ ꯁꯤꯖꯤ ꯅꯅꯣ
ꯑꯁꯥꯏꯅꯤ
ꯎ ꯆꯀꯅꯤ ꯍꯥꯏꯌꯦꯡ ꯐꯔꯁꯇꯦꯕ
ꯐꯗꯔꯁ ꯗꯅꯦ ꯀꯣ ꯆꯠ ꯆꯗꯤ ꯌꯥꯔꯔꯣꯦ
ꯑꯪ ꯅꯪ ꯐ ꯆꯀꯗ꯭ꯔꯣ
ꯆꯀꯅꯤ ꯍ ꯀ ꯂ ꯀ ꯆꯀꯅꯤ
ꯄꯗꯁ ꯆꯠꯇ꯭ꯔꯗꯁ ꯌꯥꯔ ꯅꯨꯄꯥꯜ ꯂꯩꯗ꯭ꯔꯁꯨ
ꯍ
ꯅꯪꯗꯤ ꯍꯧꯖꯤꯛꯀ ꯀꯔꯤ ꯀꯔꯤ ꯊꯕꯛ ꯇꯧꯔꯤꯔꯣ
ꯍꯥꯥ
ꯍꯧꯖꯤꯦ ꯀꯅ ꯀꯔꯤ ꯀꯔꯤ ꯊꯕꯛꯇ ꯇꯧꯏꯔꯑꯣꯅꯗꯤ
ꯊꯕꯛ ꯂꯩꯇꯦ ꯊꯕꯛꯁꯨ ꯇꯧꯅꯤꯡꯉꯥꯏ ꯍꯩꯇꯦ ꯑꯦꯛꯖꯥꯝ ꯑꯦꯛꯖꯥꯝ ꯆ ꯆꯔꯒ ꯑꯗꯨ ꯑꯗꯨ ꯈꯛꯇꯅꯦ ꯑꯩꯈꯔꯤꯁꯨ ꯇꯧꯅꯤꯡꯉꯥꯏ ꯂꯩꯇꯦ
ꯐꯠꯇ꯭ꯔ ꯑꯗꯨꯅ
ꯎꯝ ꯀꯣꯂꯦꯖ ꯆꯠꯅꯤꯡꯈꯥꯏꯗꯤ ꯌꯨꯝꯗ ꯂꯩꯅꯤꯡꯗꯦ ꯂꯩꯅꯤꯡꯗꯦ
ꯀꯁꯤ ꯌꯦ ꯀꯔꯤꯒꯣ
ꯑ
ꯇꯗꯔꯣ
ꯍꯥꯥ
ꯇꯨꯅ ꯍꯦꯔꯣ ꯇꯨꯅꯕ꯭ꯔꯣ
ꯎꯝ ꯇꯨꯝꯅꯤꯡꯈ꯭ꯔꯦ
ꯑꯁꯤ ꯌꯥꯝꯒ
ꯏꯔꯁꯨ ꯏꯔꯅꯤ ꯆꯉꯦ ꯆꯥꯛꯁꯨ ꯆꯥꯅꯤꯡꯉꯦ ꯇꯨꯝꯁꯨ ꯇꯨꯝꯅꯤꯡꯉꯦ ꯀꯔꯤ ꯇꯧꯒꯦꯔꯥ ꯈꯪꯗꯦ
ꯑꯗꯨ ꯑꯔꯥꯏꯕ ꯃꯑꯣꯡꯗ ꯇꯨꯝꯃꯣ ꯍꯥꯟꯅ ꯑꯗꯨꯒ ꯍꯧꯒꯠꯂꯒ ꯆꯥꯛ ꯆꯥꯔꯣ ꯑꯃꯨꯛꯀ ꯏꯔꯨꯣ ꯑꯗꯨꯒ ꯇꯨꯝꯃꯣ ꯑꯃꯨꯛꯀ
ꯇꯨꯝꯃꯤꯅꯤꯡꯗꯦ ꯏꯔ꯭ꯔꯗꯤ ꯇ ꯏꯔꯗ꯭ꯔꯗꯤ ꯇꯃꯤꯅꯤꯡꯗꯦ
ꯏꯔꯨꯔ ꯇꯨꯝꯕ ꯅꯨꯡꯉꯥꯏꯇꯦꯀꯣ ꯍꯛꯆꯥꯡꯁꯦ ꯀꯔꯤ ꯍꯥꯏꯕꯁꯥ
ꯎꯝ ꯅꯝꯊꯤꯌꯦ
ꯎꯝ ꯍꯧꯖꯤꯛꯀꯥꯟꯗꯤ ꯀꯥꯂꯦꯟ ꯑꯣꯏꯕꯒꯤ ꯑꯁ ꯏꯔꯨꯗ꯭ꯔꯗꯤ ꯑꯁ ꯂꯩꯕ ꯅꯨꯡꯉꯥꯏꯇꯦ
ꯋꯤꯟꯇꯔꯗꯁꯨ ꯏꯔꯨꯗ꯭ꯔꯗꯤ ꯇꯨꯝꯅꯤꯡꯗꯦ ꯑꯩꯗꯤ
ꯑꯣ
ꯈꯪꯗꯦ ꯏ ꯀꯨꯗ꯭ꯔꯗꯤ ꯀ꯭ꯔꯤꯁꯤ ꯇꯧꯅꯤꯡꯗꯦ
ꯑꯗꯨꯅ ꯏꯁꯤꯡ ꯏꯁꯤꯡ ꯌꯥꯝ ꯂꯩꯗꯕ ꯃꯐꯝꯗꯪ ꯂꯩꯕ ꯉꯝꯃ꯭ꯔꯒꯗꯤ ꯏꯁꯤꯡꯖꯤꯟꯅ ꯏꯁꯤꯡ ꯐꯖꯅ ꯁꯤꯖꯤꯟꯅꯔꯕꯅꯤꯅ
ꯎꯝ
ꯅꯪꯗꯤ ꯏꯁꯤꯡꯗꯒꯤ ꯄꯩꯁꯥ ꯂꯣꯏꯖꯒꯅꯤꯍꯦ
ꯎꯝ ꯅꯪ ꯏꯝꯐꯥꯜꯗ ꯂꯩꯕꯗꯣ
ꯎꯝ
ꯀ꯭ꯂꯥꯁ ꯏꯂꯚꯦꯟ ꯇꯨꯌꯦꯦꯜꯞꯇ ꯏꯝꯐꯥꯜ ꯂꯩꯕꯗꯣ ꯔꯦꯟꯗꯣ ꯀꯌꯥ ꯂꯧꯕ꯭ꯔꯣ ꯑꯗꯣ
ꯑꯣ ꯂꯤꯁꯤꯡ ꯑꯃꯒ ꯆꯅꯤꯒꯨꯝꯕ ꯑꯗꯨꯝ ꯂꯧꯋꯦ
ꯀꯦꯁꯤ ꯑꯃꯥ ꯈꯊ
ꯍꯦꯂꯦ
ꯍꯧꯖꯤꯛꯀꯥꯟꯗꯤ ꯍꯧꯖꯤꯛꯀꯥꯟꯗꯤ ꯌꯥꯝ ꯌꯥꯝꯅ ꯑꯣꯏꯅꯤꯀꯣ
ꯑꯧ ꯍꯧꯖꯤꯛꯀꯥꯟ ꯂꯤꯁꯤꯡ ꯑꯃ ꯍꯥꯏꯔꯤꯁꯦ ꯀꯔꯤꯁꯨ ꯅꯠꯇ꯭ꯔꯦ ꯂꯤꯁꯤꯡ ꯑꯃ ꯍꯥꯏꯁꯦ ꯑꯁ ꯅꯨꯃꯤꯠꯃꯗ ꯂꯣꯏꯁꯤꯟꯕ ꯉꯝꯕꯅꯦ ꯑꯉꯥꯡ ꯑꯣꯏꯔꯤꯀꯥꯟꯗ ꯂꯨꯄꯥ ꯇꯔꯥꯒ ꯑꯆꯥꯄꯣꯠ ꯆꯥꯅꯤꯉꯥꯏ ꯄꯤꯔꯦ ꯑꯁ ꯅꯨꯃꯤꯠ ꯅꯤ ꯑꯍꯨꯝ ꯆꯥꯕꯅꯦ ꯇꯥꯔꯕꯣ
ꯇꯥꯏ
ꯍꯧꯖꯤꯛꯀꯥꯟꯗꯤ ꯂꯤꯁꯤꯡ ꯑꯃꯦ ꯑꯁ ꯅꯨꯃꯤꯠ ꯑꯃꯗ ꯖꯔ ꯏꯁꯤꯡ ꯆꯥꯏꯕꯒꯨꯝꯅ ꯆꯠꯅꯦ
ꯎꯝ ꯏꯔꯨ ꯏꯔꯨꯅꯤꯡꯉꯥꯏ ꯆꯠꯀꯅꯤꯀꯣ
ꯑꯥ ꯑꯥ
ꯃꯪ ꯐꯔꯣ
ꯍꯣꯔꯦꯟ ꯇꯧꯔꯣ ꯑꯃꯨꯛꯀ
ꯎꯝ